ꯇꯥꯕ꯭ꯔꯥ ꯑꯣꯅꯦ ꯅꯍꯥꯟꯃꯨꯛꯅꯦ ꯅꯪꯅ ꯉꯔꯥꯡ ꯑꯩꯈꯣꯏꯅ ꯑꯩꯈꯣꯏꯕꯥꯅꯤꯅ ꯅꯪꯗꯣ ꯕꯣꯔꯠꯇꯒꯤ ꯈꯣꯡꯅ ꯀꯨꯏꯗꯅ
ꯎꯝ
ꯑꯗꯨꯃꯥꯏꯅ ꯀꯩꯅꯣꯁꯦ ꯀꯩꯅꯣꯁꯦ ꯑ ꯁꯤꯗꯩ ꯑꯩꯈꯣꯏ ꯃꯤꯟꯁꯅꯦ ꯑꯩꯈꯣꯏꯅꯅꯦ ꯅꯍꯥꯟꯨꯛ ꯚꯦꯂꯦꯟꯇꯥꯏꯟꯒꯤ ꯂꯩ ꯌꯣꯟꯕꯩ ꯍꯥꯛꯇꯛꯇꯨꯗꯅꯦ ꯆꯤꯡꯃꯩꯔꯣꯡꯝꯗꯩꯅ ꯂꯪꯁꯤꯦꯜꯂꯦ ꯇꯅ ꯈꯣꯡ ꯐꯕꯅ
ꯑꯗꯨꯁꯨꯅꯦ ꯆꯤꯡꯃꯩꯔꯣꯡꯗꯒꯤꯩ ꯄꯨꯕꯗꯨꯁꯨꯅꯦ ꯆꯤꯡꯃꯩꯔꯣꯡꯗꯨꯗꯩ ꯇꯞꯅ ꯂꯥꯛꯄ ꯅꯠꯇꯕ ꯆꯤꯡꯃꯩꯔꯣꯡꯗꯨꯗ ꯀꯨꯝꯃꯤꯗꯅ ꯑꯃꯨꯛ ꯆꯠꯂꯨꯔꯦꯗꯅ ꯑꯃꯨꯛ ꯍꯒꯠꯂꯦ ꯑꯃꯨꯛ ꯆꯠꯂꯦꯗꯅ ꯑꯃꯨꯛ ꯁꯝꯃꯛ ꯍ ꯍꯥꯏꯒꯠꯂꯛꯑꯒ ꯁꯦꯡꯃꯥꯏ ꯗꯥꯏꯅꯗꯧ ꯇꯥꯔꯦꯗꯅ ꯅ ꯑꯗꯩ ꯂꯩꯕ ꯃꯐꯝꯗꯨ ꯀꯊꯦ ꯊꯤꯔꯦꯗꯅ ꯑꯗꯨꯗꯨꯒ ꯑꯃꯨꯛ ꯍꯥꯏꯒꯠꯂꯛꯑꯒ ꯂꯝꯐꯦꯜ ꯇꯥꯅ ꯄ ꯄꯅ
ꯈꯣꯡꯒꯤ ꯍꯩꯅꯕꯤꯁꯦ ꯑꯗꯨꯝ ꯇꯧꯕꯅꯦ ꯍꯥꯏꯕ
ꯈꯣꯡꯒꯤ ꯃꯊꯧꯗꯤꯦ ꯏꯕꯥꯅꯤ ꯑꯩꯈꯣꯏꯒꯤ ꯎ ꯃꯤꯁ ꯃꯤꯁ ꯂꯥꯏꯊꯪꯖꯒ ꯏꯃꯥꯅꯤꯅ ꯇ ꯅ ꯃꯅꯈꯣꯡꯅ
ꯎꯒꯗꯕꯅꯒ
ꯍ ꯊꯦ ꯅꯕ ꯅꯣꯏ ꯃꯌꯥꯝꯁꯦ ꯑꯗꯩꯗꯤ ꯃꯥ ꯑꯩꯅ ꯑꯦꯝꯒꯤ ꯃꯅꯨꯡꯁꯦ ꯈꯣꯡꯅ ꯄꯨꯕꯗ ꯝ ꯃꯌꯦꯡ ꯐꯖꯅ ꯇꯥꯔꯦ ꯍꯦꯛꯇ
ꯃꯤꯅ ꯇꯔꯥ ꯅꯪꯒ ꯇꯥꯗꯕ
ꯈꯪꯗꯕ ꯃꯐꯝ ꯂꯩꯇ꯭ꯔꯦ ꯑꯩꯅ ꯂꯣꯏꯅ ꯁꯤꯅ ꯁꯤꯅꯦꯅ ꯇꯥꯛꯄꯅꯦ
ꯁꯅꯌꯦ ꯑꯦꯝ ꯌ ꯈꯔꯦ ꯐ ꯐ ꯃꯥꯗꯤ ꯃꯣꯏ ꯀꯔꯤꯦ ꯎꯝ ꯇ꯭ꯔꯥꯐꯤꯛ ꯑꯥꯏꯂꯅ ꯍꯥꯏꯕꯦ
ꯑ ꯇ꯭ꯔꯥꯐꯤꯛ
ꯃꯤ ꯐꯥꯏꯇꯤꯡ ꯇꯧꯔꯤꯁꯨ ꯆꯥꯛꯄꯤ ꯀꯥꯏꯅꯦ
ꯇ꯭ꯔꯥꯐꯤꯛ ꯑꯥꯏꯂꯦꯟꯗꯨꯅ ꯁꯦꯟꯇꯔꯅꯤꯗꯅ ꯑꯗꯨꯒꯤꯅꯦ
ꯑꯣꯀꯦ
ꯀꯗꯤ ꯈꯪꯖꯗꯦ
ꯇꯃ ꯈꯪꯉꯟ
ꯇꯝꯃꯣꯒ ꯑꯩ ꯀꯣꯔꯤꯌꯥ ꯆꯠꯄ ꯌꯥꯕ꯭ꯔꯣ ꯌꯦꯡꯒꯦ
ꯎꯝ ꯀꯌꯥꯂꯣ ꯇꯃꯅꯤ
ꯇꯝꯅꯦ ꯏꯆꯟꯅ ꯆꯟꯅꯈꯤꯅꯦ ꯒꯥꯏꯃꯦꯟ ꯇꯥꯍꯧꯗ꯭ꯔꯁꯨ
ꯅꯍꯥꯟ ꯑꯃꯨꯛ ꯑꯥ ꯀꯩꯅꯣ ꯇꯧꯋꯦ ꯍꯥꯏꯔꯒ ꯐꯨꯕꯂꯥꯁꯤꯕꯨ ꯐꯨꯕꯂꯥ ꯑꯁꯤꯕꯨ ꯆꯩꯅꯥ ꯂꯩꯕ꯭ꯔꯥ ꯃꯅꯤꯄꯨꯔ ꯂꯩꯕ꯭ꯔꯥ
ꯑꯩ ꯑꯦꯖꯦꯟꯗ꯭ꯔꯃꯥ ꯍꯌꯦꯡꯕ ꯀꯏꯔꯦ
ꯅ ꯊ ꯣ ꯂꯩ ꯆꯩꯅꯥ ꯂꯩꯕ꯭ꯔꯥ ꯃꯅꯤꯄꯨꯔ ꯂꯩꯕ꯭ꯔꯥ ꯎꯝ
ꯕ꯭ꯔꯦꯟ ꯂꯤꯡꯕ ꯍꯥꯏꯁꯦ ꯂꯤꯡꯗꯕ ꯅꯅ ꯈꯪꯉꯨ
ꯑꯂꯒꯁꯌꯦ ꯊꯃ ꯊꯃꯣꯏꯁ ꯉꯁꯤꯁꯦ ꯉꯁꯤ ꯌꯥꯝ ꯁꯥꯕ ꯑꯣꯏꯗꯦꯅ
ꯉꯁꯤ ꯁꯥꯔꯁꯨꯣꯏ ꯁꯥꯕꯗꯨꯗꯤ ꯑꯣꯏꯗꯦ
ꯑꯁ ꯏꯝꯐꯥꯜ ꯅꯤꯉꯣꯟꯜ ꯂꯩꯕꯁꯦ ꯑꯁ ꯩꯅ ꯂꯥꯛꯄꯗꯒꯤ ꯏꯁꯤꯡ ꯌꯧꯕꯁꯦ ꯗꯥꯛꯅꯥꯎꯅ ꯕꯥꯛꯅꯧ ꯁꯥꯒꯜꯂꯦꯕ ꯁꯥꯕꯒꯤ ꯆꯥꯡꯁꯤꯦ ꯈꯣꯏ ꯍꯦꯟꯅ ꯑꯃ ꯑ ꯋꯥꯏ ꯍꯧ
ꯏꯁꯤꯡ ꯊꯥꯛꯑꯣ ꯏꯁꯤꯡ ꯊꯥꯛꯑꯣ
ꯑꯩꯅꯦꯗꯤ ꯇꯥꯔꯒꯁꯨ ꯈꯣꯡꯅ ꯌꯥꯝ ꯁꯥꯡꯅ ꯆꯠ ꯉꯝꯗ꯭ꯔꯦ ꯍꯥꯏ ꯎ
ꯅꯁꯥ ꯆꯣꯛꯊꯈꯤ ꯀꯩꯗꯧꯔꯤꯕꯌꯥꯝ
ꯑꯔꯤ
ꯊꯛꯆꯜꯂꯨ ꯊꯛꯆꯜꯂꯨ ꯈꯔ ꯈꯔ ꯌꯥꯝꯅ ꯏꯁꯤꯡꯅ ꯏꯁꯤꯡꯅ ꯖꯣꯏ ꯑꯣꯏꯔꯝꯃꯦ
ꯍꯥꯥ
ꯉꯝꯕꯜꯗꯩꯗꯤ ꯀꯩꯗ
ꯈꯪꯗꯦꯁ ꯑꯩꯁꯨ
ꯉꯁꯤ ꯕꯟ ꯂꯩꯕ ꯀꯩꯒꯤꯅꯣ ꯍꯥꯏꯕ
ꯎ ꯑ ꯃꯣꯏ ꯍꯥꯏꯅꯧꯕꯃꯤꯗꯣ ꯑ ꯈꯪꯗꯦ ꯃꯨꯁꯂꯤꯝꯉꯩꯒꯤꯅꯦ ꯍꯥꯏꯕ꯭ꯔꯥ ꯀꯩꯅꯣ ꯃꯣꯏꯅ ꯇꯧꯕꯅꯦ ꯍꯥꯏꯕ꯭ꯔꯥ ꯑꯗꯨꯒꯤꯅꯦ ꯍꯦꯟꯅ ꯍꯥꯏ ꯌꯥꯝꯅ ꯈꯪꯉꯦ ꯑꯩꯈꯣꯏ ꯈꯪꯗꯦ
ꯆ ꯇꯔꯝꯕ
ꯁꯥꯒ ꯂꯣꯏꯣꯏ꯭ꯔꯣꯕꯅꯤ ꯁꯥꯒ ꯀꯃꯅ ꯑꯣ ꯐꫭꯟꯖꯤꯅ ꯑꯃꯅꯃꯨꯛ ꯇꯧꯔꯛ ꯑꯃꯅꯃꯨꯛ ꯇꯧꯔꯛ
ꯄꯩꯁꯥꯐꯪ ꯑ ꯑ
ꯑꯩꯅꯣ
ꯑꯗꯣ ꯑꯦꯝꯒꯤ ꯃꯅꯨꯡꯗꯗꯤ ꯏꯪꯉꯤꯉꫭ ꯎꯨ ꯋꯥ ꯃꯌꯥꯝ ꯊꯥꯕꯅꯤꯅ ꯏꯪꯉꯤ ꯌꯥꯝꯊꯤꯅ ꯏꯪꯉꯤ ꯀꯣ
ꯏꯪꯅꯤꯍꯦ ꯍꯥꯏꯗꯤ ꯅꯨꯡꯁꯤꯠ ꯀꯩꯀꯥꯗꫭ ꯑꯩꯈꯣꯏ ꯁꯤꯗꯕꯧꯗꯅꯦ ꯎ ꯋꯥ ꯐꯅꯌꯥꯝ ꯍꯥꯎꯋꯦ ꯍꯥꯏꯕꯋꯅ‌ꯦ ꯑꯃꯛ ꯁꯤꯠꯂꯁꯨ ꯃꯥ ꯑꯁꯥꯕ ꯑꯣꯏꯅ ꯐꯨꯒꯠꯂ ꯁꯤꯠꯄꯤꯗꫭ ꯇꯧꯋꯦꯕ ꯉꯍꯥꯛ ꯃꯩꯗꯤ ꯌꯨꯝꯗ ꯂꯩꯔꯒꯅ ꯍꯦꯟꯅ ꯑꯝ ꯑꯇꯣ ꯂꯩꯕꯝ ꯈꯪꯗꯕꯤ ꯑꯃ ꯍꯦꯛꯇ ꯁꯥꯔꯒ ꯀꯣꯛꯀ ꯆꯤꯛꯄꯤꯗꯥ ꯇꯧꯋꯦꯕ ꯁꯥꯃꯟꯕꯒꯤ
ꯅꫭꯏ ꯉꯁꯤ ꯅꯣꯡꯖꯨ ꯆꯨꯒ꯭ꫪꯥ ꯃꯪꯡꯉꯤꯅꯦ
ꯅꫭꯏꯗꯤ ꯑꯦꯝ ꯌꯨꯗ ꯆꯥꯎꯖꯕꯤꯅꯤ
ꯍꯥꯏꯗꯤ ꯏꯕꯦꯝꯃ ꯅꯤꯡꯊꯝ ꯊꯥꯗꯒꯁꯦ ꯍꯥꯏꯗꯤ ꯌꯥꯝ ꯀꯟꯅ ꯏꯪꯗ꯭ꯔꯤꯉꯩꯗꯩ ꯁꯤꯗꯗꯤ ꯑꯗꯨꯝ ꯂꯩꯆꯤꯟ ꯊꯥꯏꯑꯕ
ꯅꯪꯗꯤ ꯑꯦꯝ ꯌꯨꯗ ꯆꯥꯎꯖꯕꯤꯅ‌ꯦ
ꯍꯥꯥ
ꯅꯪꯗꯤ ꯑꯦꯝ ꯌꯨꯗ ꯆꯥꯎꯖꯕꯤꯅꯦ
ꯑꯍꯝ ꯏꯕ‌ꯦꯝꯃ ꯗꯤꯑ‌ꯦꯝꯗ ꯆꯥꯎꫪꯛꯄꯤ ꯑꯦꯝ ꯌꯨꯗ ꯉꯥꯎꯖꯕꯤ
ꯀꯔꯤ
ꯗꯤꯑ‌‌ꯦꯝꯗ ꯆꯥꯎꯔꯛꯄꯤ ꯑ‌ꯦꯝ ꯌꯨꯗ ꯉꯥꯎꯖꯕꯤ
ꯃꯥꯅꯦ ꯑꯩꯗꯤ
ꯆꯛ ꯗꯦꯒ ꯆꯥꯕ ꯃꯇꯝ ꯌꯥꯎꫪꯕꫭ ꯅꫭꯏ
ꯆꯥꯛꯂꯣ ꯑꯩꯈꯣꯏ ꯃꯥꯏ ꯅꯦꯝꯅ ꯊꯣꯡꯈꯔꯦ
ꯔꯨꯝꯗ ꯊꫭꯡ ꯉꯕꫭ
ꯔꯨꯝꯗ ꯊꯣꯡꯉꯦ ꯑꯩꯈꯣꯏ ꯆꯥꯛꯄꯤꯗꯦ
ꯅꯨꯡꯉꯥꯏꯇ‌ꯦꯗ
ꯑꯩꯈꫭꯏꯖꯨ ꯁꯝꯃꯔ ꯕꯦꯛ ꯑꯣꯏꯗꯗꯤ ꯆꯥꯛ ꯄꯤꯗ‌ꯦ
ꯕ‌ꯦꯀ‌ꯦꯁꯟꯗꯤ ꯀꯌꯥꯕꯧꯅꫭ
ꯈꯪꯗꯦ
ꯂꯥꯏꯔꯤꯛ ꯂꯥꯏꯁꯨꯒꯥꯗꫭ ꯈꯔ ꯄꯥꯎ ꯏꯕꯝꯃ ꯑꯦꯛꯖꯥꯡ ꯀꯩꯅꯣ ꯊꯕꯛꯀꯤ ꯑ‌ꯦꯛꯖꯥꯝ ꯌꯥꯅꯕ
ꯏꯗꯣꯅ ꯑꯩ ꯂꯥꯏꫪꯤꯛ ꯄꯨꯂꯛꯇ꯭ꫪꯥꯗꯤ ꯌꯥꯕꫭꯌ‌ꯦ
ꯑꯃ ꯑꯃ ꯑꯃ ꯍꯥꯏꯕꯥꯏꯕꯨ ꯑ ꯀꯩꯗꯣꯅꯤ ꯂꯥꯏꯕ꯭ꯔꯦꯔꯤꯗꯒꯤ ꯂꯩꯁꯨ ꯃꯃꯥ ꯃꯄꯥꯒꯤ ꯃꯥꯡꯉꯒꯅ ꯑꯩꯅ ꯗꯥꯏꯇ ꯑꫭꯏ
ꯋꯥꯏꯔꯨ ꯂꯥꯛꯑꫭꯌꯨ
ꯍꫭ ꯑꯩꯒꯤ ꯑꯩꯒꯤ ꯂꯥꯏꯕꯤꯔꯤ ꯀꯥꯁ‌ꯦ ꯋꯥꯋꫭꯌ‌ꯦ ꯃꯥ ꯍꯥꯏꯕ
ꯑꯅ‌ꯦ ꯑꯩꯉꫭꯟꯗꯁꯨ ꯃꯥ ꯍꯥꯏꯅ‌ꯦ ꯀꯔꯤꯅꯣ ꯌꯥꯝ ꯅ‌ꯦꯅ ꯅ‌ꯦꯅ ꯇꯧꯋꯦ
ꯌꯥꯝ ꯂꯥ ꯌꯥꯝ ꯂꯥꯡꯉꯤꯗꫭ ꯀꯩꯅꯣ ꯑ ꯃꯥ ꯍꯥꯏꯅꯤ ꯂꯥꯏꯕ꯭ꯔꯦꯔꯤ ꯁꯤꯅꯦꯕ ꯑꯩꯅ ꯂꯥꯏꯕ꯭ꯔꯦꯔꯤꯗ ꯆꯠꯇꫭꯏꯗꯤ ꯆꯠꯂꯖꯤ ꯍꯥꯏꯕ ꯑꯗꯨꯗ
ꯆꯤꯡꯃꯩꯔꯣꯡ ꯑꫭꫪꯗꯤ ꯑꯇꯣꯞꯄ ꯑꯅꯛꯄ ꯆꯠꯂꯖꯤꯅ ꯍꯥꯏꯕꯒꯀꫭ ꯃꯥꯟꯅꯇꯧꯅꯦ ꯑꯥ ꯑꯗꯨꯁꯨ ꯄꯩꯁꯥ ꯊꯤꯗꯣꯏꯅꯦꯌꯦ
ꯎꯝ
ꯑꯣꯏꯅ ꯁꯤꯔꯁꯨ ꯈꯔ ꯌꯥꯝꯅ ꯄꯣꯠꯇ ꯑꯩꯈꯣꯏꯗꯗꯤ ꯄꯩꯁꯥ ꯃꯌꯥꯝꯛꯇ ꯇꯧꯗꯁꯨ ꯍꯧꯛꯄꯗꯤꯅꯦ ꯍꯥꯏꯌꯦꯕ ꯎꯝ ꯊꯥꯗ ꯖꯥꯇꯤ ꯊꯤꯕ ꯑꯗꯨꯝ ꯇꯧꯕꯅꯦ ꯌꯥꯝꯃꯤꯌꯦꯦ ꯑꯗ ꯑꯃ ꯍꯥꯏꯅꯦ ꯎꯝ ꯑ ꯊꯥꯗ ꯆꯥꯇ꯭ꯔꯦꯁꯦ ꯑꯗꯨꯝ ꯑꯇꯇꯩꯕ ꯃꯪꯒ ꯌꯦꯡꯅꯗꯤ ꯑꯗꯨꯝ ꯍꯣꯡꯉꯦꯅ ꯍꯥꯏꯕꯀꯣꯅꯤ ꯎꯝ ꯆꯥꯖꯦꯠꯇꯨꯅꯗꯤ ꯂꯥꯏꯔꯤꯛ ꯐꯅꯌꯥꯝ ꯄꯥꯗꯣꯏꯅꯤꯌꯦ
ꯎꯝ
ꯃꯥꯦ ꯑ ꯄꯥꯕ ꯈꯣꯠꯄꯒꯤ ꯇꯧꯔꯁꯤ ꯈꯣꯠꯂꯁꯤꯅꯦ ꯑꯩꯁꯤ ꯗ ꯑꯩꯈꯣꯏꯗ ꯍꯍꯣꯏꯅ ꯃꯣꯏ ꯀꯩꯀꯥ ꯇꯧꯈꯤꯕꯒꯤ ꯑꯦꯛꯖꯥꯝ ꯈꯔ ꯊꯥꯔꯤꯕꯒꯤ ꯑꯗꯨꯒ ꯑꯩ ꯂꯋꯥꯔ ꯀ꯭ꯂꯥꯁꯀꯤ ꯌꯨꯝꯂꯥꯏꯒꯤ ꯄꯩꯈꯥꯗꯣ ꯈꯔ ꯑꯗꯨꯝ ꯂꯩꯌꯦꯕ ꯑꯗꯨ ꯑꯗꯨꯗ ꯄꯣꯔꯛꯄꯩ ꯈꯣꯠꯂꯛꯄ ꯄꯩ ꯃꯥꯏ ꯁꯣꯛꯎꯄꯂꯀꯦꯀꯣ ꯑꯗ ꯑꯩꯅ ꯊꯧꯔꯛꯝꯃ ꯌꯦꯦꯝ
ꯍꯧꯖꯤꯛꯇꯛꯇꯁꯨꯛ ꯐꯣꯟ ꯇꯧꯔꯒ ꯑꯆꯥꯄ ꯆꯥꯕ ꯊꯣꯛꯏ
ꯑ
ꯎꯝ
ꯃꯥꯡꯉꯤꯅꯦ ꯑꯍꯥꯕꯅꯤ ꯅꯣꯏ ꯋꯥꯔꯤ ꯁ ꯀꯩꯁꯨ ꯇꯧꯔꯤꯕ ꯃꯥ ꯍꯥꯟ ꯑꯗꯨꯝ ꯈꯪꯗꯦ ꯇꯥꯕ ꯑ ꯈꯪꯗꯕꯤ ꯉꯥꯡꯕ ꯑꯨ ꯈꯪꯗꯕꯤ ꯇꯧꯋꯦꯕ ꯍꯥꯥ ꯍꯥꯥ ꯇꯥꯏ ꯅꯕ
ꯃꯈꯣꯟꯗꯁꯨ ꯃꯥ ꯍꯥꯏꯅꯤ ꯃꯥꯗꯤ ꯏꯪꯖ ꯇꯞꯆꯕꯤꯅꯤ ꯑꯩꯅ ꯆꯥꯗꯦ ꯍꯥꯏꯔ ꯃꯥꯗꯤ ꯃꯁꯥꯏꯁ ꯑꯗꯨꯝ ꯏꯪꯖ ꯇꯛꯆꯕꯅꯦ
ꯁꯤꯃ ꯍꯥꯏꯅꯦ ꯑꯩꯁꯦ ꯀꯩꯅꯃ ꯍꯥꯏꯣ ꯀꯩꯅꯣꯝ ꯍꯥꯏ ꯅꯁꯨ ꯇꯞꯄꯩ ꯇꯥꯍꯧꯗꯣꯏꯅꯦ ꯅꯣꯏ ꯃꯌꯥꯝꯗꯒꯤꯩ ꯃꯥꯅꯍꯦꯟ ꯍꯦꯜꯂ ꯍꯥꯏꯕ꯭ꯔꯣ ꯀꯩꯅꯣꯝ ꯍꯥꯏꯒꯅꯤꯅꯦ ꯑꯩꯅ ꯈꯔ ꯈꯗꯤ ꯉꯥꯡꯉꯨꯅꯦ ꯍꯥꯏꯕ
ꯃꯥꯅ ꯍꯅ ꯆ
ꯅ ꯈꯇꯔ ꯆ ꯀꯣꯅ
ꯏꯦꯝ ꯑꯃ ꯁꯥꯔꯒꯗ ꯑꯗꯨꯝ ꯂꯩꯌꯣ ꯆꯥꯔꯒꯗ ꯑꯗꯨꯝ ꯂꯩꯌꯣ ꯅꯪꯅ
ꯍ ꯃꯒꯜ ꯂꯩꯔ ꯃꯦꯟ ꯆꯕꯅꯤꯗ
ꯑ
ꯃꯆꯗꯣ ꯎꯝ ꯃꯈꯥ ꯂ ꯀꯥꯎ ꯇꯧꯂ ꯈꯈꯤ
ꯂꯧꯖꯔꯨꯅꯦꯒ ꯅꯠꯇ꯭ꯔꯥ
ꯏꯣꯖꯔꯅꯤ ꯌꯦꯒꯦ ꯅꯠꯇ꯭ꯔ
ꯉ ꯌꯡꯈꯠꯂꯦꯅꯦ
ꯑꯩ ꯀꯤꯍꯣꯝ ꯆꯥꯛꯐꯝ ꯑꯩ ꯀꯤꯍꯣꯝ ꯆꯥꯐꯝꯅ ꯑꯩ ꯗꯙꯔꯃ ꯅꯨꯃꯤꯠꯇ ꯂꯥꯛꯈ꯭ꯔꯅꯤ ꯍꯦꯛ ꯀꯣꯏꯕ ꯄꯨꯗꯕꯗ ꯀꯩꯗꯧꯕꯅꯦꯣ ꯍꯪꯤꯇꯤꯔꯗ ꯑꯗ
ꯌꯥ ꯀꯩꯅꯣꯗ ꯖꯔꯃꯅ ꯀꯣꯟꯅ ꯅꯠꯇ꯭ꯔꯣ ꯀ ꯉꯥꯅ ꯍꯥꯏ ꯅꯟꯠꯇ꯭ꯔꯣ
ꯑ ꯀꯥꯟꯗꯔ ꯖꯔꯝꯗꯔ ꯑꯃꯗꯤ ꯁꯣꯏ ꯂꯥꯛꯑꯦ ꯎꯝ ꯀꯥꯡꯗꯤ ꯒꯣꯕꯤꯟꯗ ꯈꯣꯏꯔꯝꯕ ꯆꯠꯂꯨꯔꯁꯤꯦ ꯗ꯭ꯔꯃꯗꯣꯏ ꯂꯥꯛꯀꯦ
ꯗ꯭ꯔꯕꯗ ꯂꯥꯛꯑꯣ ꯍꯧꯖꯤꯛꯇꯤꯅꯦ ꯎꯝ ꯀꯩꯅꯣ ꯇꯧꯗ꯭ꯔꯤ ꯎꯝ ꯎꯝ ꯑꯦꯔꯤꯌꯥ ꯑꯃꯈꯛꯇꯪ ꯖꯒꯥ ꯑꯃꯈꯛꯇꯪꯅꯦ ꯑꯥ ꯀꯩꯅꯣ ꯇꯧꯕꯋꯥꯅꯦ ꯎꯝ ꯃꯣꯏ ꯑꯍꯥꯎꯕ ꯖꯒꯥ ꯀꯥꯟꯗ ꯄꯨꯕꯤ ꯗꯨꯀꯥꯟꯗꯥꯏꯗ ꯑꯩꯁꯨ ꯆꯠꯇ꯭ꯔꯤ ꯆꯠꯂꫭꯏ
ꯑꯩꯈꯣꯏ ꯑꯩꯈꯣꯏ ꯂꯥꯛꯇ‌꯭ꯔꯤ ꯐꯥꯎ ꯆꯠꯂꯝꯕ ꯌꯥꯔꫭꯏ
ꯆꯠꯂꫭꯏ
ꯊꯥꯝꯃꯒꯦ ꯅ ꯑꯃꯨꯛ ꯇꯧꯔꯛꯑꫭ
ꯎꯝ